ꯑꯣ
ꯍꯜꯂꯣ
ꯑꯧ ꯇꯥꯏꯌꯦ ꯇꯥꯏꯌꯦ
ꯀꯩꯗꯧꯔꯃꯤꯅꯣ ꯆꯦ
ꯑꯣ ꯑꯩꯔꯣ ꯁꯨꯝ ꯂꯩꯔꯝꯕꯅꯦ ꯑꯩꯁꯦ ꯈꯨꯖꯤꯤꯡ ꯀꯛꯑꯒ ꯂꯩꯔꯝꯕꯅꯦ ꯈꯨꯖꯤꯟ ꯈꯨꯌꯥꯁꯤ ꯈꯔ ꯀꯛꯀꯦꯅ ꯉꯁꯤꯗꯤ ꯅꯨꯃꯤꯠꯁꯨ ꯐꯩꯌꯦꯅ ꯅꯍꯥꯟꯈꯩꯗꯤ ꯅꯨꯃꯤꯠ ꯐꯠꯇꯕꯒ ꯊꯕꯛ ꯁꯪꯗꯕꯒ ꯈꯨꯖꯤꯟ ꯀꯛꯄ ꯐꯥꯎ ꯁꯪꯗꯦ ꯍꯥꯏꯗꯨꯅꯤ ꯈꯨꯖꯤꯟ ꯀꯛꯑꯒ ꯂꯩꯔꯝꯃꯤꯅꯦ ꯑꯩꯁꯦ ꯅꯪꯗꯤ ꯀꯩꯗꯧꯔꯝꯃꯤꯅꯣ
ꯑꯩ ꯁꯨꯝ ꯂꯩꯔꯝꯕꯅꯦꯗꯣ ꯆꯦꯗ ꯁꯨꯝ ꯐꯣꯟ ꯇꯧꯒꯦꯅ ꯇꯧꯔꯛꯄ
ꯑꯣ ꯅꯪꯗꯤ ꯀꯔꯤ ꯂꯩꯔꯒꯦ ꯑꯩꯉꯣꯟꯗ ꯐꯣꯟ ꯇꯧꯔꯛꯏꯁꯤꯕꯨ ꯁꯨꯝ ꯅꯪ ꯊꯕꯛ ꯍꯥꯡꯕꯒꯤ ꯁꯨꯝ ꯀꯣ ꯑꯩ ꯅꯤꯡꯁꯤꯡꯉꯛꯄꯒꯤ ꯐꯣꯟ ꯇꯧꯔꯛꯏꯔꯗ ꯂꯝꯗ ꯅꯠꯇ꯭ꯔꯒꯅ ꯀꯔꯤ ꯊꯕꯛ ꯂꯩꯒꯦ ꯍꯥꯏꯌꯨꯅꯦ
ꯑ ꯆꯦꯁꯨ ꯅꯤꯡꯁꯤꯡꯉꯛꯄ ꯑꯗꯩꯗꯤ ꯑꯩꯁꯦ ꯍꯥꯏꯗꯤ ꯉꯁꯤꯁꯦ ꯁꯨꯇꯤꯁꯨ ꯑꯣꯏꯕꯅꯤꯅ ꯇꯧꯐꯝ ꯑꯃ ꯈꯪꯗ꯭ꯔꯕ ꯑꯗ ꯃꯄꯥꯟꯗ ꯊꯣꯛꯑꯒ ꯄꯣꯠ ꯆꯩꯩ ꯈꯔ ꯌꯦꯡꯉꯨꯁꯤꯔꯅ ꯇꯧꯕꯗ ꯑꯩꯗꯣ ꯊꯣꯡꯃꯤꯟꯅꯉꯥꯏ ꯃꯤꯗꯣ ꯑꯝꯇ ꯂꯩꯇ꯭ꯔꯕ ꯑꯗ ꯆꯦ ꯊꯕꯛ ꯍꯥꯡ ꯇꯥꯗꯤ ꯊꯣꯛꯎꯁꯤꯔꯅ ꯑꯩ ꯐꯣꯟ ꯇꯧꯒꯦꯅ ꯇꯧꯔꯛꯄ
ꯐꯔꯦꯅꯦ ꯅꯪꯅ ꯃꯄꯥꯟ ꯊꯣꯛꯎꯁꯤꯔꯅ ꯑꯩꯉꯣꯟꯗ ꯍꯧꯔꯛꯏꯁꯦ ꯀꯩꯊꯦꯜꯗꯣ ꯆꯠꯂꯨꯁꯤꯦ ꯑꯩꯁꯨ ꯅꯍꯥꯟꯗꯒꯤ ꯆꯠꯅꯤꯡꯉꯒ ꯂꯩꯔꯝꯃꯤꯅꯦ ꯇꯧꯔꯤꯁꯤ ꯊꯕꯛ ꯁꯪꯗꯕꯒ ꯑꯗꯒꯤ ꯏꯊꯟꯗ ꯆꯠꯄ ꯇꯟꯕꯒ ꯑꯩꯁꯨ ꯂꯩꯔꯝꯃꯤꯅꯦ ꯅꯪꯅ ꯍꯧꯔꯛꯏꯁꯤ ꯌꯥꯝꯅ ꯐꯔꯦ ꯑꯩꯁꯨ ꯄꯣꯠ ꯆꯩꯁꯦ ꯈꯔ ꯂꯩꯅꯤꯡꯕꯅꯤ ꯇꯧꯔꯤꯁꯤ ꯄꯣꯠ ꯆꯩꯁꯤ ꯅꯍꯥꯟ ꯑꯃꯨꯛ ꯃꯃꯥꯡꯗ ꯀꯩꯊꯦꯜ ꯆꯠꯀꯥꯟꯗ ꯄꯣꯠꯆꯩꯁꯦ ꯃꯌꯥꯝ ꯂꯩꯁꯤꯜꯂꯛꯄꯅꯤ ꯑꯣ ꯂꯩꯁꯤꯟꯈꯤꯕ ꯃꯌꯥꯝꯁꯤꯡꯗꯨ ꯂꯣꯏꯁꯤꯜꯂꯛꯑꯕꯅꯤ ꯑꯗꯨꯗꯨꯅ ꯑꯩꯁꯦ ꯁ꯭ꯋꯥꯏꯗꯒꯤ ꯗꯨꯀꯥꯟ ꯃꯆꯥ ꯃꯆꯥꯗꯒꯤ ꯂꯩꯔꯒ ꯁꯨꯝ ꯁꯤꯖꯤꯟꯅꯔꯒ ꯂꯩꯔꯕꯅꯤ ꯀꯩꯊꯦꯜꯁꯦ ꯆꯠꯄ ꯇꯟꯗꯅ ꯁꯪ ꯗꯕꯒ ꯃꯥꯟꯅꯍꯔꯒ ꯑꯗꯣ ꯅꯪꯅ ꯀꯩꯊꯦꯜ ꯆꯠꯂꯨꯁꯦꯅ ꯍꯧꯔꯛꯏꯁꯦ ꯌꯥꯝꯅ ꯐꯔꯕꯅꯦ ꯉꯁꯤꯁꯦ ꯑꯩꯁꯦ ꯁꯨꯇꯤꯁꯨ ꯑꯣꯏꯕꯅꯤꯅ ꯃꯣꯏ ꯀꯨꯝꯍꯩ ꯑꯃ ꯂꯩ ꯍꯥꯏꯌꯦ ꯑꯗꯨꯏꯗꯨꯒꯤ ꯁꯨꯇꯤ ꯑꯣꯏꯌꯦ ꯉꯁꯤꯁꯦ ꯑꯗꯨꯗꯨꯅ ꯑꯩꯁꯤꯁꯨ ꯁꯨꯝ ꯏꯁꯥꯗꯣ ꯉꯁꯥꯏꯗꯒꯤ ꯁꯨꯝ ꯀꯥ ꯃꯅꯨꯡꯗ ꯂꯩꯕꯁꯤ ꯇꯟꯁꯤꯜꯂꯦꯅ ꯑꯩꯁꯨ ꯃꯄꯥꯟ ꯊꯣꯛꯑꯒꯁꯨ ꯑꯗꯨꯃꯥꯏꯅ ꯂꯩꯅꯤꯡꯉꯝꯕꯅꯤ ꯑꯗꯨꯒ ꯑꯩꯁꯦ ꯅꯪꯅ ꯑꯗꯨꯃꯥꯏꯅ ꯉꯁꯤ ꯀꯩꯊꯦꯜ ꯆꯠꯂꯨꯁꯦꯅ ꯍꯥꯏꯔꯛꯏꯁꯤ ꯌꯥꯝꯅ ꯐꯔꯕꯅꯤ ꯅꯪꯗꯤ ꯀꯔꯤ ꯀꯔꯤ ꯂꯩꯔꯨꯒꯦ ꯍꯥꯏꯔꯤꯅꯣ ꯅꯪꯅ ꯀꯩꯊꯦꯜ ꯆꯠꯂꯨꯁꯦꯅ ꯍꯥꯏꯔꯤꯁꯤꯕꯨ ꯀꯩ ꯀꯩ ꯄꯣꯠ ꯆꯩꯩ ꯂꯩꯗꯧ ꯂꯩꯌꯦ
ꯑꯩꯁꯨ ꯍꯥꯏꯗꯤ ꯉꯍꯥꯟꯒꯩ ꯑꯗꯨꯝ ꯀꯩꯅꯣ ꯁꯤꯗꯒꯤ ꯗꯨꯀꯥꯟ ꯃꯆꯥꯗꯩ ꯑꯗꯨꯝ ꯂꯩꯔꯝꯕꯅꯦꯕ ꯑꯩꯗꯣ ꯊꯣꯛꯃꯤꯟꯅꯅꯤꯡꯉꯥꯏ ꯃꯤꯗꯣ ꯑꯗꯨꯝ ꯐꯔꯛ ꯇꯥꯔ ꯂꯩꯕ ꯑꯩꯗꯩꯒꯤ ꯑꯩꯖꯨ ꯍꯥꯏꯗꯤ ꯀꯣꯂꯦꯖ ꯀꯩꯀꯩ ꯆꯠꯄꯅꯤꯅ ꯊꯕꯛꯇꯣ ꯆꯤꯟꯕꯒꯤ ꯑꯗ ꯉꯁꯤꯁꯦ ꯁꯨꯇꯤꯁꯨ ꯑꯣꯏꯔꯤꯉꯩꯁꯤꯗ ꯗꯨꯀꯥꯟꯗ ꯍꯥꯏꯗꯤ ꯆꯠꯂꯒ ꯄꯣꯠ ꯆꯩꯗꯣ ꯈꯔ ꯌꯥꯝ ꯌꯦꯡꯅꯤꯡꯕ ꯑꯗꯩꯗꯤ ꯆꯥꯅ ꯊꯛꯅꯤꯡꯉꯥꯏꯁꯨ ꯑꯝꯇ ꯂꯩꯁꯜꯂꯛꯇ꯭ꯔꯦ ꯑꯗꯩꯗꯤ ꯁꯦꯝꯒꯨꯝꯕ ꯀꯣꯝꯂꯥꯒꯨꯝꯕꯁꯨ ꯈꯔ ꯌꯦꯡꯒꯦ ꯇꯧꯕ ꯑꯗ ꯆꯦꯅ ꯀꯩꯀꯩ ꯂꯩꯗꯣꯏꯅꯣ
ꯑꯣ ꯑꯩꯒꯤꯁꯨꯅꯦ ꯎꯍꯩ ꯋꯥꯍꯩ ꯆꯥꯅꯕꯅ ꯑꯌꯥꯝꯕ ꯂꯩꯗꯣꯔꯤꯕꯅꯦ ꯎꯍꯩ ꯋꯥꯍꯩꯗꯨꯁꯨꯅꯦ ꯁ꯭ꯋꯥꯏꯗꯒꯤ ꯂꯩꯕꯗꯤꯅꯦ ꯌꯥꯝꯅ ꯇꯥꯡꯉꯦꯕ ꯑꯗꯒꯤ ꯀꯩꯅꯣ ꯑꯇꯦꯛꯄ ꯐ꯭ꯔꯦꯁ ꯑꯣꯏꯕꯁꯨ ꯐꯪꯗꯦꯕ ꯀꯩꯊꯦꯜꯗꯒꯤꯅ ꯃꯈꯜ ꯃꯈꯜ ꯃꯌꯥꯝꯗꯣ ꯐꯪꯉꯦ ꯑꯗꯨꯒ ꯐ꯭ꯔꯦꯁ ꯑꯣꯏꯕꯁꯨ ꯐꯪꯉꯦ ꯃꯃꯟꯗꯨꯁꯨ ꯁꯨ ꯌꯥꯝꯅ ꯇꯥꯔꯦ ꯁ꯭ꯋꯥꯏꯒꯗꯤ ꯃꯃꯟꯗꯣ ꯃꯣꯏꯗꯤ ꯇꯪꯈꯥꯏ ꯑꯃ ꯍꯦꯟꯒꯠꯂꯒ ꯌꯣꯜꯂꯦ ꯁ꯭ꯋꯥꯏ ꯌꯧꯔꯛꯑꯕꯅꯦ ꯍꯥꯏꯗꯅ ꯑꯗꯨꯗꯨꯅ ꯑꯩꯁꯨ ꯁꯦꯝꯒꯨꯝꯕ ꯑꯗꯒꯤ ꯑꯪꯒꯨꯔꯒꯨꯝꯕꯗꯣ ꯑꯗꯩ ꯍꯧꯖꯤꯛꯀꯤ ꯂꯤꯆꯤ ꯃꯇꯝ ꯑꯣꯏꯕꯒꯤ ꯂꯤꯆꯤꯁꯨ ꯌꯥꯝ ꯊꯣꯛꯑꯦ ꯍꯥꯏꯌꯦꯕ ꯑꯗꯒꯤ ꯂꯤꯆꯤ ꯈꯔꯁꯨ ꯂꯩꯒꯦꯅ ꯇꯧꯕꯅꯦ ꯑꯩꯁꯦ ꯑꯗꯨꯅ ꯎꯍꯩ ꯋꯥꯍꯩ ꯆꯥꯕꯁꯤꯁꯨ ꯌꯥꯝꯅ ꯅꯨꯡꯉꯥꯏ ꯑꯩꯈꯣꯏ ꯑꯌꯨꯛꯇ ꯁꯨꯝ ꯑꯩꯗꯣ ꯀꯩꯅꯣꯒꯨꯝꯕ ꯕ꯭ꯔꯦꯛꯐꯥꯁ ꯁꯦꯝꯕ ꯅꯪꯗꯕꯒꯨꯝꯕ ꯌꯥꯎꯕ ꯀꯥꯟꯗ ꯑꯩꯈꯣꯏꯒꯤ ꯑꯦꯄꯜ ꯑꯃ ꯆꯥꯈ꯭ꯔꯒ ꯁꯦꯝ ꯑꯃ ꯆꯥꯈ꯭ꯔꯒ ꯑꯗꯨꯗꯩꯗꯨꯒ ꯍꯩ ꯈꯔ ꯆꯥꯈ꯭ꯔꯒ ꯑꯩꯗꯤ ꯑꯗꯨꯝ ꯅꯨꯡꯉꯥꯏꯌꯦꯕ ꯏꯁꯥꯁꯦ ꯏꯁꯤꯡ ꯑꯁꯥꯕ ꯈꯔ ꯊꯛꯆꯤꯟꯈ꯭ꯔꯒ ꯑꯗꯨꯒ ꯑꯩꯁꯨ ꯎꯍꯩ ꯋꯥꯍꯩ ꯈꯔ ꯂꯩꯒꯦ ꯑꯗꯨꯗꯨꯒ ꯑꯩꯁꯨ ꯆꯦꯡ ꯆꯥꯛꯇꯨꯁꯨ ꯂꯩꯁꯤꯜꯂꯛꯇꯔꯦ ꯂꯣꯏꯁꯤꯜꯂꯛꯑꯦ ꯆꯦꯡ ꯆꯥꯛꯇꯨꯁꯨ ꯀꯩꯊꯦꯜꯗꯒꯤꯗꯤ ꯀꯩꯅꯣ ꯇꯧꯋꯤ ꯑꯐ ꯑꯐꯕꯗꯨ ꯐꯪꯉꯦ ꯁ꯭ꯋꯥꯏꯒꯤꯁꯤꯗꯤ ꯇꯤꯟ ꯆꯪꯕ ꯌꯥꯎ ꯑꯗꯨꯏꯗꯒꯤ ꯅꯨꯡ ꯌꯥꯎꯕ ꯌꯥꯎ ꯑꯗꯨꯃꯥꯏꯅ ꯇꯧꯋꯤ ꯑꯗꯨꯃꯥꯏꯅ ꯑꯗꯨꯁꯨ ꯂꯩꯒꯦ ꯑꯗꯨꯒ ꯀꯥꯡꯈꯟꯁꯨ ꯂꯩꯒꯦ ꯀꯥꯡꯈꯟꯗꯣ ꯅꯍꯥꯟꯗꯤ ꯑꯩꯗꯤ ꯀꯥꯡ ꯆꯤꯛ ꯑꯝꯗꯕꯅꯦꯕ ꯑꯗꯣ ꯍꯧꯖꯤꯛꯀꯥꯟ ꯁꯥꯒꯠꯂꯛꯄꯁꯤꯗ ꯀꯥꯡꯁꯤ ꯌꯥꯝꯅ ꯆꯤꯈꯠꯂꯦ ꯇꯧꯔꯤꯁꯦ ꯅꯍꯥꯟꯁꯨ ꯇꯨꯝꯕ ꯌꯥꯗꯦ ꯀꯣꯛꯇꯒꯤꯅꯅꯦ ꯃꯥꯏ ꯐꯥꯎꯕꯅꯦ ꯄꯨꯜꯂꯞ ꯃꯥꯏꯗꯒꯤꯅꯅꯦ ꯈꯣꯡ ꯐꯥꯎꯕꯅꯦ ꯄꯨꯜꯂꯞ ꯈꯨꯝꯖꯤꯜꯂꯒ ꯇꯨꯝꯃꯤꯅꯦ ꯐꯤ ꯑꯄꯥꯕꯅ ꯅꯠꯇ꯭ꯔꯗꯤꯅꯦ ꯀꯥꯡꯁꯦ ꯄꯥꯏꯕꯒꯤ ꯀꯥꯡꯁꯦ ꯄꯥꯏꯕꯒꯤ ꯍꯥꯠꯅꯕꯗ ꯍꯣꯠꯅꯕꯗ ꯇꯨꯝꯗ꯭ꯔꯕꯅꯤ ꯇꯧꯔꯤꯁꯦ ꯑꯗꯨꯅ ꯀꯥꯡꯈꯜ ꯑꯃ ꯈꯟꯗ꯭ꯔꯗꯤ ꯖꯥꯂꯤꯒꯤ ꯀꯥꯡꯈꯟꯗꯣ ꯑꯃ ꯈꯟꯗ꯭ꯔꯒꯗꯤ ꯌꯥꯔꯔꯣꯏ ꯖꯥꯂꯤꯒꯤ ꯀꯥꯡꯒꯟꯗꯣ ꯌꯥꯝꯁꯨ ꯇꯥꯡꯗꯦ ꯍꯣꯡꯁꯨ ꯍꯣꯡꯉꯤ ꯍꯥꯏꯌꯦ ꯃꯤ ꯏꯃꯥꯟꯅꯕꯤ ꯃꯈꯩ ꯂꯩꯅꯔꯛꯑꯦ ꯃꯣꯏꯗ ꯂꯩꯐꯝꯗꯣ ꯍꯪꯕꯅꯤ ꯑꯗꯨꯃꯥꯏꯅ ꯖꯥꯂꯤꯒꯤ ꯀꯥꯡꯈꯟꯗꯣ ꯑꯃ ꯂꯩꯁꯤꯟꯒꯦ ꯑꯗꯨ ꯅꯠꯇ꯭ꯔꯗꯤ ꯌꯥꯔꯔꯣꯏ ꯃꯔꯨ ꯑꯣꯏꯅ ꯖꯥꯂꯤꯒꯤ ꯀꯥꯡꯈꯟꯗꯣ ꯂꯩꯗ꯭ꯔꯗꯤ ꯌꯥꯔꯣꯏ ꯑꯔꯣꯏ ꯅꯣꯏꯒꯤꯗꯨꯗꯤ ꯀꯥꯡꯗꯤ ꯆꯤꯛꯇꯕ꯭ꯔꯣ ꯅꯪꯗꯤ ꯀꯥꯡꯈꯟ ꯀꯔꯤ ꯀꯔꯤꯗꯤ ꯗꯔꯀꯥꯔ ꯑꯣꯏꯗꯕ꯭ꯔꯣ
ꯑꯩꯈꯣꯏꯖꯦ ꯀꯥꯡ ꯆꯤꯛꯑꯦ ꯑꯩꯈꯣꯏ ꯁꯤꯗꯁꯨ ꯀꯥꯡ ꯌꯥꯝꯅ ꯍꯥꯏꯗꯤ ꯇꯨꯡꯐꯝ ꯆꯥꯐꯝꯗ ꯑꯝꯇ ꯈꯪꯗ꯭ꯔꯕꯅꯦ ꯀꯥꯡ ꯌꯥꯝ ꯆꯤꯛꯄꯗ ꯑꯩꯈꯣꯏ ꯁꯤꯗꯒꯤ ꯀꯥꯡꯒꯟꯁꯦ ꯍꯣꯡꯉꯦꯅ ꯑꯃ ꯂꯩꯔꯨꯕꯅꯦ ꯑꯗꯣ ꯈꯨꯠ ꯈꯨꯗꯣꯞꯇ ꯀꯩꯗ ꯀꯩꯗ ꯄꯟꯗꯅ ꯄꯨꯡꯁꯦꯗ ꯁꯦꯒꯥꯏꯔꯦ ꯑꯩꯁꯨ ꯀꯥꯡꯒꯟ ꯑꯃ ꯌꯦꯡꯖꯤꯔꯅ ꯇꯧꯕꯅꯦ ꯀꯥꯡꯒꯜꯖꯦ ꯐꯣꯠꯄꯗꯁꯨ ꯋꯥꯔꯕꯅꯦ ꯀꯥꯡꯒꯟꯖꯦ ꯈꯤꯇꯪ ꯇꯧꯕꯒ ꯁꯦꯒꯥꯏꯕꯅ ꯍꯦꯛꯇ ꯍꯥꯟꯕ ꯑꯗꯨꯗꯨꯅ ꯀꯥꯡꯒꯟꯖꯦ ꯈꯔ ꯐꯕ ꯑꯃ ꯌꯦꯡꯉꯒ ꯂꯩꯒꯦꯅ ꯑꯩꯁꯨ ꯈꯜꯂꯝꯕꯅꯦ ꯆꯞ ꯆꯥꯔꯦ ꯁꯦꯡꯅ ꯀꯥꯡꯒꯟ ꯌꯦꯡꯅꯤ ꯍꯥꯏꯕꯗꯨꯅ ꯄꯨꯟꯅ ꯌꯦꯡꯃꯤꯟꯅꯔꯖꯦ
ꯍꯣꯏ ꯍꯣꯏ ꯃꯥꯅꯦ ꯑꯗꯨꯅꯤ ꯇꯧꯕꯨꯗꯤ ꯇꯧꯕꯅꯦ ꯃꯣꯏꯒꯤꯁꯤ ꯍꯣꯡꯕꯒꯤ ꯃꯇꯤꯛꯅꯦꯕ ꯍꯣꯡꯕꯒꯤꯅꯦꯕ ꯇꯧꯔꯤꯗꯣ ꯍꯥꯏꯗꯤ ꯈꯔ ꯃꯣꯏꯅ ꯀꯩꯊꯦꯜꯗ ꯌꯣꯜꯂꯕꯅꯤ ꯍꯥꯏꯔꯒ ꯈꯔ ꯃꯈꯨꯠꯁꯤ ꯆꯦꯛꯁꯤꯟꯅ ꯇꯧꯕ ꯋꯥꯠꯄꯒꯤꯅꯦꯕ ꯑꯗꯨꯅꯅꯤ ꯁꯦꯒꯥꯏꯔꯤꯗꯨ ꯇꯧꯔꯤꯗꯣ ꯑꯗꯨꯗꯣ ꯅꯪꯒꯤꯁꯨ ꯀꯥꯡꯈꯟ ꯂꯩ ꯑꯩꯒꯤꯁꯨ ꯀꯥꯡꯈꯟ ꯂꯩꯔꯗꯤ ꯏꯕꯥꯅꯤꯒꯤꯗꯣ ꯀꯥꯡꯒꯟꯗꯣ ꯄꯨꯟꯅ ꯂꯩꯃꯤꯟꯅꯗꯧꯅꯤꯅ ꯈꯔꯁꯨ ꯃꯃꯜꯗꯣ ꯇꯥꯍꯟꯕꯁꯨ ꯌꯥꯔꯅꯤ ꯑꯃ ꯂꯧꯕꯒ ꯑꯅꯤ ꯂꯧꯕꯒꯗꯤ ꯑꯅꯤ ꯂꯧꯕꯅ ꯃꯃꯜꯗꯨ ꯇꯥꯕꯅꯤꯅ ꯑꯗꯨꯃꯥꯏꯅ ꯄꯨꯟꯅ ꯂꯧꯃꯤꯟꯅꯔꯒ ꯌꯦꯡꯃꯤꯟꯅꯔꯁꯤ ꯀꯩꯅꯣ ꯇꯧꯕ ꯀꯥꯡꯒꯟ ꯌꯣꯟꯕꯝꯗꯣ ꯑꯗꯨ ꯑꯩꯗꯤ ꯀꯥꯡꯒꯟ ꯌꯣꯟꯕꯝꯗꯨꯗꯤ ꯐꯖꯅꯗꯤ ꯈꯪꯗꯦ ꯍꯥꯏꯗꯤ ꯃꯣꯏꯒꯤꯗꯣ ꯑꯩꯗꯣ ꯀꯌꯥ ꯄꯥꯛꯅ ꯆꯪꯕ ꯑꯣꯏꯗꯦꯕ ꯑꯗꯣꯝꯒꯤ ꯍꯥꯏꯗꯤ ꯀꯥꯡꯒꯟ ꯌꯣꯟꯕꯝ ꯁꯥꯏꯠꯇꯣ ꯑꯗꯨ ꯅꯪꯗꯤ ꯀꯥꯡꯒꯟ ꯌꯣꯟꯐꯝꯗꯨꯗꯤ ꯈꯪꯕ꯭ꯔꯥ ꯅꯠꯇ꯭ꯔꯒ ꯅꯃꯥꯟꯅꯕꯤꯗ ꯍꯪꯅꯔꯒ ꯌꯥꯗꯧꯔꯥ ꯀꯃꯥꯏꯅ ꯇꯧꯅꯩ
ꯑꯩꯖ ꯀꯥꯡꯒꯟ ꯌꯣꯡꯐꯝꯗꯣ ꯑꯩꯈꯣꯏ ꯃꯃꯥꯡꯗ ꯑꯩꯅ ꯂꯩꯒꯤꯕꯗꯗꯤ ꯑꯩꯈꯣꯏ ꯁ꯭ꯋꯥꯏꯗ ꯂꯩꯕꯅꯦ ꯑꯗꯣ ꯁ꯭ꯋꯥꯏꯒꯤꯁꯦ ꯄꯣꯠꯁꯦ ꯈꯔ ꯐꯕ ꯋꯥꯠꯂꯕꯅꯤꯅ ꯑꯗꯨꯝ ꯑꯥꯗ ꯗꯨꯀꯥꯟꯗ ꯆꯠꯄꯗꯨꯗ ꯍꯪꯉꯒ ꯂꯧꯔꯖꯦ ꯑꯩꯁꯨ ꯃꯐꯝꯗꯣ ꯈꯪꯗꯦ ꯏꯃꯥꯟꯅꯕꯤ ꯑꯈꯪꯕ ꯑꯃ ꯂꯩꯕꯅꯦ ꯑꯗꯨꯗ ꯑꯩ ꯍꯣꯔꯦꯟ ꯀꯣꯟꯅ ꯃꯉꯣꯟꯗ ꯇꯞꯅ ꯍꯪꯉꯒꯦ ꯑꯗꯣ ꯆꯦꯁꯨ ꯂꯩꯃꯤꯟꯅꯗꯣꯏꯅꯤꯅ ꯑꯗꯨꯝ ꯐꯔꯦ ꯏꯕꯥꯅꯤ ꯄꯨꯟꯅ ꯂꯩꯗꯣꯏꯅꯤꯅ ꯄꯩꯁꯥꯁꯨ ꯈꯔ ꯇꯥꯔꯛꯑꯅꯤ ꯑꯗꯩꯗꯤ ꯄꯣꯠꯇꯣ ꯍꯥꯏꯗꯤ ꯑꯩꯅ ꯂꯩꯕꯗꯗꯤ ꯄꯣꯠ ꯑꯐ ꯐꯠꯇꯕꯗꯣ ꯈꯪꯗꯦ ꯆꯦꯅ ꯌꯦꯡꯉꯒ ꯄꯣꯠꯇꯣ ꯑꯐꯕ ꯐꯠꯇꯕꯗꯣ ꯈꯔ ꯌꯦꯡꯉꯒ ꯂꯩꯗꯣꯏꯅꯤꯅ ꯆꯞ ꯆꯥꯔꯦ ꯑꯩꯅ ꯆꯦꯗ ꯐꯣꯟ ꯇꯧꯔꯛꯄꯁꯦ
ꯍꯣꯏꯅꯦ ꯃꯥꯅꯦ ꯑꯗꯨꯃꯥꯏꯅ ꯅꯃꯥꯟꯅꯕꯤꯗꯨꯗ ꯍꯪꯉꯁꯤ ꯅꯠꯇ꯭ꯔꯒꯅ ꯍꯌꯦꯡ ꯃꯣꯏꯗ ꯍꯪꯕꯗꯨ ꯐꯥꯔꯛ ꯇꯥꯔꯒꯅ ꯑꯗꯨꯝ ꯕꯖꯥꯔꯗ ꯀꯩꯊꯦꯜꯗ ꯆꯠꯂꯒ ꯀꯩꯊꯦꯜꯗ ꯆꯠꯂꯒ ꯍꯥꯏꯗꯤ ꯌꯣꯟꯐꯝꯗꯨ ꯀꯗꯥꯏꯋꯥꯏꯗꯅꯣ ꯍꯥꯏꯔꯒ ꯑꯗꯨꯃꯥꯏꯅ ꯍꯪꯉꯒ ꯇꯧꯔꯁꯤ ꯑꯗꯨꯒꯤꯅꯦ ꯑꯩꯗꯤꯅꯦ ꯑꯩꯈꯣꯏꯒꯤ ꯐꯤ ꯁꯨꯕꯗ ꯐꯤ ꯆꯨꯕ ꯀꯣꯛꯅꯕꯗꯣ ꯑꯩꯈꯣꯏꯒꯤ ꯀꯩꯊꯦꯜ ꯃꯅꯨꯡꯗꯅꯦ ꯃꯣꯏꯒꯤ ꯀꯩꯅꯣ ꯄꯥꯎꯗꯔ ꯑꯃ ꯂꯩ ꯍꯥꯏꯌꯦꯕ ꯐꯤ ꯆꯨꯕꯒꯤ ꯀꯣꯛꯅꯕ ꯑꯗꯨꯒꯤ ꯄꯥꯎꯗꯔꯗꯨꯁꯨ ꯈꯔ ꯂꯩꯒꯦꯅ ꯇꯧꯕꯅꯦ ꯑꯗꯨꯗꯒꯤ ꯑꯩꯒꯤ ꯁꯤꯖꯤꯟꯅꯔꯤꯕ ꯊꯥꯡꯁꯤꯁꯨꯅꯦ ꯃꯌꯥꯁꯤ ꯌꯥꯗ꯭ꯔꯦꯕ ꯑꯩꯈꯣꯏꯒꯤ ꯁꯤꯡꯖꯨ ꯃꯄꯣꯠ ꯁꯣꯏꯕꯗꯅꯦ ꯊꯥꯡꯁꯦ ꯑꯝꯇ ꯁꯣꯏꯕꯗ ꯆꯠꯇ꯭ꯔꯕꯅꯤ ꯇꯧꯔꯤꯁꯦ ꯅꯍꯥꯟ ꯑ ꯄꯥꯏ ꯇꯧꯔꯤꯁꯦ ꯑꯩꯈꯣꯏꯒꯤ ꯃꯄꯥꯡꯒꯜꯗꯨ ꯌꯥꯝꯅ ꯋꯥꯠꯂꯦꯕ ꯑꯗꯨꯗꯨꯒ ꯈꯨꯠꯇꯁꯨ ꯌꯥꯝꯅ ꯁꯣꯛꯀꯟꯕ ꯑꯩꯈꯣꯏꯒꯤ ꯃꯌꯥꯗꯣ ꯑꯗꯨꯃꯥꯏꯅ ꯑꯣꯏꯌꯦꯕ ꯑꯗꯨꯅ ꯁꯤꯖꯤꯟꯅꯕ ꯍꯩꯇꯗꯅ ꯑꯩꯁꯤꯅꯦ ꯍꯥꯟꯅꯒꯤ ꯊꯧꯗꯕꯗꯣ ꯑꯗꯨ ꯁꯤꯖꯤꯟꯅꯔꯒ ꯂꯩꯔꯕꯅꯤ ꯑꯗꯨꯒꯤ ꯊꯥꯡꯗꯨꯁꯨ ꯈꯔ ꯑꯐꯕ ꯑꯃ ꯂꯩꯒꯦꯅ ꯇꯧꯕꯅꯤ ꯇꯧꯔꯤꯁꯦ ꯑꯗꯨꯗꯨꯒ ꯑꯩꯁꯦ ꯀꯩꯅꯣꯁꯨ ꯈꯔ ꯂꯩꯅꯤꯡꯕ ꯑꯩꯈꯣꯏꯒꯤ ꯂꯨꯝꯗꯣ ꯏꯊꯟꯗ ꯆꯠꯂꯗꯤ ꯂꯨꯝꯗꯧꯔꯤꯕ ꯄꯣꯠꯁꯦ ꯑꯩꯈꯣꯏꯒꯤ ꯑꯩꯒꯤ ꯁꯨꯝ ꯑꯪꯀ ꯑꯪꯀ ꯀꯔꯤ ꯀꯔꯤ ꯍꯣꯠꯄꯗ ꯑꯩꯁꯦ ꯀꯩꯅꯣ ꯑꯗꯣ ꯆꯦꯗ ꯁꯨꯝ ꯍꯣꯠꯂꯒ ꯂꯩꯕꯗꯣ ꯅꯨꯡꯉꯥꯏꯇ꯭ꯔꯦ ꯑꯗꯨꯅ ꯑꯩꯈꯣꯏꯒꯤ ꯋꯥ꯭ꯍꯏꯠ ꯕꯣꯔꯗ ꯃꯆꯥ ꯑꯃ ꯂꯩꯗꯅ ꯋꯥ꯭ꯍꯏꯠ ꯕꯣꯔꯗ ꯃꯆꯥꯗꯣ ꯀꯩꯅꯣ ꯇꯧꯕꯗꯣ ꯑꯪꯀ ꯍꯣꯠꯅꯕꯗꯣ ꯑꯗꯨꯏꯗꯨꯗ ꯃꯥꯀꯔꯅ ꯑꯪꯀ ꯍꯣꯠꯂꯒ ꯑꯗꯨꯗꯨꯗ ꯔꯦꯁꯇꯔꯅ ꯃꯨꯠꯊꯠꯂꯒ ꯏꯅꯕꯗꯣ ꯑꯗꯨꯒꯤ ꯋꯥꯏꯠ ꯕꯣꯔꯠꯇꯨꯃꯁꯨ ꯑꯩꯗꯣ ꯂꯩꯒꯦꯅ ꯇꯧꯕꯅꯦꯕ ꯑꯗꯨꯗꯣ ꯑꯩ ꯍꯣꯔꯦꯟ ꯅꯪꯒ ꯄꯣꯠ ꯆꯩꯗꯨꯣ ꯈꯔ ꯄꯨꯃꯤꯟꯅꯔꯁꯨ ꯌꯥꯒꯗ꯭ꯔꯥ ꯅꯪꯗꯤ ꯅꯪꯒꯤꯁꯨ ꯄꯣꯠ ꯆꯩꯗꯣ ꯑꯃꯨꯛ ꯌꯥꯝꯃꯤ ꯍꯥꯏꯗꯣꯔꯤꯔꯥ
ꯑꯩꯒꯤꯁꯦ ꯌꯥꯅꯤꯗ ꯆꯦ ꯄꯣꯠ ꯆꯩꯗꯣ ꯀꯩꯁꯨ ꯌꯥꯝꯕ ꯑꯣꯏꯗꯦ ꯑꯩꯗꯤ ꯍꯥꯏꯗꯤ ꯎꯍꯩ ꯋꯥꯍꯩ ꯈꯛꯇꯪ ꯂꯩꯒꯗꯕꯅꯤꯅ ꯀꯥꯡꯒꯟ ꯈꯛꯇꯪ ꯌꯥꯎꯕꯅꯤꯅ ꯑꯗꯨꯝ ꯆꯦꯒꯤ ꯄꯣꯠꯇꯣ ꯂꯩꯃꯤꯟꯅꯕ ꯌꯥꯅꯤ ꯍꯣꯏ ꯆꯦꯅ ꯉꯁꯥꯏ ꯊꯥꯡ ꯍꯥꯏꯈꯤꯕꯗꯣ ꯌꯥꯝ ꯆꯨꯝꯃꯦ ꯃꯣꯏ ꯁ꯭ꯋꯥꯏꯒꯤ ꯊꯥꯡꯁꯦ ꯍꯥꯏꯗꯤ ꯁꯤꯖꯤꯟꯅꯕ ꯌꯥꯝ ꯅꯨꯡꯉꯥꯏꯇꯦ ꯈꯔ ꯍꯥꯏꯗꯤ ꯅꯣꯡ ꯅꯤꯅꯤ ꯁꯤꯖꯤꯟꯅꯕꯒ ꯑꯗꯨꯝ ꯃꯌꯥꯛꯇꯣ ꯀꯨꯝꯒꯤꯕꯅ ꯍꯥꯜꯂꯦ ꯑꯗꯨꯗꯨꯅ ꯇꯈꯥꯡ ꯊꯥꯡꯖꯦ ꯌꯨꯝꯒꯤ ꯀꯩꯒꯤꯅ ꯑꯥꯗꯒꯤ ꯐꯖꯅ ꯂꯩꯕꯗꯅꯕꯨꯗꯤ ꯐꯕꯖꯥꯠꯅꯤ ꯑꯗꯨ ꯏꯆꯦ ꯍꯣꯏꯗꯤ ꯊꯥꯡꯗꯣ ꯐꯖꯅ ꯑꯗꯨꯝ ꯑꯥꯗ ꯆꯠꯂꯒ ꯌꯦꯡꯉꯒ ꯂꯩꯕ ꯌꯥꯔꯅꯤ ꯑꯗꯨꯗꯣ ꯆꯦ ꯄꯨꯡꯖꯦ ꯀꯔꯝ ꯀꯥꯟꯗ ꯊꯣꯛꯁꯦ ꯍꯥꯏꯅꯣ
ꯀꯩꯅꯣ ꯇꯧꯔꯁꯦ ꯍꯧꯖꯤꯛꯁꯤ ꯑꯩ ꯀꯩꯅꯣ ꯇꯧꯔ ꯊꯕꯛ ꯑꯃ ꯇꯧꯔꯝꯕꯅꯦꯕ ꯕꯖꯥꯔꯗ ꯀꯩꯊꯦꯜꯗ ꯆꯠꯀꯅꯤ ꯈꯪꯗꯕꯅꯤꯅ ꯊꯕꯛ ꯑꯃ ꯇꯧꯕ ꯇꯧꯔꯝꯕꯅꯤ ꯁꯤꯒꯤ ꯊꯕꯛ ꯇꯧꯕꯁꯤ ꯂꯣꯏꯁꯤꯜꯂꯒꯅꯦ ꯄꯨꯡꯈꯥꯏ ꯄꯨꯡꯈꯥꯏꯃꯨꯛ ꯂꯩꯔꯒ ꯑꯗꯨꯃꯥꯏꯅ ꯆꯠꯂꯁꯤ ꯍꯥꯏꯗꯤ ꯄꯨꯡꯈꯥꯏꯃꯨꯛ ꯍꯣꯏ ꯄꯨꯡꯈꯥꯏꯃꯨꯛ ꯑꯗꯨꯃꯥꯏꯅ ꯂꯩꯔꯒ ꯆꯠꯁꯤ ꯅꯠꯇ꯭ꯔꯗꯤ ꯑꯩꯁꯤ ꯊꯕꯛꯁꯤ ꯇꯧꯕ ꯍꯧꯖꯤꯜꯂꯨꯔꯕꯅꯤꯅ ꯂꯣꯏꯁꯤꯟꯗꯕꯁꯨ ꯌꯥꯔꯣꯏ ꯍꯧꯖꯤꯛꯇꯤ ꯌꯥꯝ ꯊꯦꯡꯕꯁꯨ ꯅꯠꯇꯕꯅꯤꯅ ꯍꯥꯏꯗꯤ ꯄꯨꯡꯈꯥꯏꯃꯨꯛ ꯂꯩꯔꯒ ꯅꯨꯡꯁꯥ ꯅꯦꯝꯊꯔꯒ ꯆꯠꯂꯗꯤ ꯆꯞ ꯆꯥꯅꯦꯕ ꯅꯨꯡꯁꯥ ꯁꯥꯔꯗꯤꯅꯦ ꯑꯃꯨꯛꯅꯦ ꯆꯠꯄꯗꯨ ꯋꯥꯏꯌꯦꯕ ꯍꯜꯂꯛꯀꯥꯟꯗ ꯑꯩꯗꯤ ꯀꯣꯛ ꯍꯦꯛꯇ ꯆꯤꯛꯑꯦꯕ ꯅꯨꯡꯁꯥ ꯃꯔꯛꯇ ꯆꯎ ꯆꯠꯂꯨꯕ ꯇꯥꯔꯒꯗꯤ ꯑꯗꯨꯏꯗꯨꯅ ꯅꯨꯡꯁꯥ ꯈꯔ ꯅꯦꯝꯗꯔꯛꯄ ꯑꯗꯩ ꯅꯨꯡꯁꯥ ꯑꯗꯩꯗꯤ ꯃꯣꯏꯗꯤ ꯅꯨꯡꯗꯥꯡ ꯋꯥꯏꯔꯝꯒꯤ ꯅꯨꯡꯁꯥ ꯅꯦꯝꯗꯔꯀꯥꯟꯗꯗꯤꯅꯦ ꯃꯣꯏꯒꯤ ꯏꯪꯈꯣꯜꯒꯤ ꯄꯣꯠ ꯆꯩ ꯃꯈꯩꯗꯨꯁꯨꯅꯦ ꯃꯅꯥ ꯃꯁꯤꯡ ꯐ꯭ꯔꯦꯁ ꯑꯣꯏꯕ ꯑꯇꯦꯛꯄꯁꯤꯡꯗꯨꯁꯨ ꯌꯥꯝ ꯄꯨꯔꯛꯄꯅꯦꯕ ꯑꯗꯨꯗꯨꯅ ꯃꯣꯏ ꯃꯣꯏꯗꯣ ꯃꯝꯗ꯭ꯔꯒꯗꯤ ꯈꯔ ꯊꯦꯡꯗ꯭ꯔꯒꯗꯤ ꯑꯗꯨꯃꯥꯏꯅ ꯏꯟꯖꯥꯡ ꯑꯇꯦꯛ ꯑꯅꯧꯗꯣ ꯐꯪꯗꯕꯅꯦꯕ ꯑꯗꯨꯃꯥꯏꯅ ꯉꯥꯃꯛꯇ ꯂꯩꯔꯁꯨ ꯑꯇꯦꯛ ꯑꯅꯧꯗꯣ ꯈꯔ ꯐꯪꯅꯕ ꯑꯗꯨꯃꯥꯏꯅ ꯊꯦꯡꯗꯔꯀꯥꯟꯗ ꯆꯠꯁꯦ ꯑꯗꯨꯝ ꯊꯦꯡꯉꯐꯥꯎꯋꯦ ꯃꯣꯏꯗꯤ ꯑꯗꯨꯝ ꯗꯨꯀꯥꯟꯗꯣ ꯐꯝꯕꯅꯤꯅ ꯀꯩꯁꯨ ꯌꯥꯝꯅ ꯊꯦꯡꯉꯣꯏꯗ ꯑꯩꯗꯤꯅꯦ ꯅꯍꯥꯟꯈꯩ ꯕꯖꯥꯔ ꯆꯠꯂꯗꯤ ꯊꯦꯡꯉ ꯊꯦꯡꯉ ꯀꯥꯟꯗ ꯑꯗꯨꯝ ꯆꯠꯄꯅꯤ ꯍꯥꯏꯗꯤ ꯊꯦꯡꯉꯀꯥꯟꯗꯅ ꯄꯣꯠ ꯂꯩꯕꯁꯤ ꯅꯨꯡꯉꯥꯏꯌꯦꯕ ꯁꯥꯔꯗꯤ ꯑꯩꯗꯤ ꯍꯨꯃꯥꯡꯕꯨ ꯁꯧꯕꯅꯦ ꯑꯗꯒꯤ ꯀꯩꯅꯣ ꯇꯧꯕ ꯄꯅꯦ ꯀꯣꯛꯄꯨ ꯆꯤꯛꯈꯠꯂꯛꯄꯅꯦ ꯑꯗꯨꯃꯥꯏꯅ ꯄꯣꯠ ꯆꯩꯗꯨ ꯂꯩꯕꯝ ꯈꯪꯗꯦ ꯑꯗꯨꯃꯥꯏꯅ ꯈꯔ ꯄꯨꯡꯈꯥꯏꯃꯨꯛ ꯂꯩꯔꯒ ꯑꯗꯨꯃꯥꯏꯅ ꯆꯠꯁꯤ ꯌꯥꯗꯧꯅꯗ꯭ꯔꯣ ꯅꯪꯕꯨ ꯅꯪ ꯅꯠꯇ꯭ꯔꯒꯅ ꯅꯪ ꯈꯔ ꯉꯟꯅ ꯆꯠꯅꯤꯡꯉꯤꯔꯥ
ꯌꯥꯅꯤꯌꯦ ꯏꯆꯦ ꯑꯩꯁꯨ ꯍꯥꯏꯗꯤ ꯅꯨꯡꯁꯥꯗꯣ ꯌꯥꯝ ꯁꯥꯔꯗꯤ ꯑꯩꯖꯨ ꯄꯣꯠꯆꯗꯣ ꯈꯟꯐꯝ ꯂꯥꯛꯐꯝ ꯈꯪꯉꯣꯏ ꯁꯤꯗꯗꯤ ꯅꯨꯡꯁꯥꯗꯣ ꯌꯥꯝ ꯁꯥꯕꯅꯤꯅ ꯑꯗꯨꯅ ꯄꯣꯠ ꯆꯩꯩ ꯃꯌꯥꯝ ꯌꯥꯎꯔꯤꯕ ꯄꯣꯠ ꯆꯩꯗꯣ ꯃꯌꯥꯝ ꯑꯃ ꯄꯥꯏꯗꯣꯏꯅꯤꯅ ꯑꯗꯨꯅ ꯌꯥꯝ ꯏꯁꯩꯥꯗꯣ ꯌꯥꯝ ꯆꯣꯛꯊꯗꯧ ꯃꯥꯜꯂꯦ ꯑꯗꯨꯗꯨꯅ ꯑꯗꯨꯝ ꯄꯨꯡꯒꯥꯏ ꯑꯃ ꯈꯣꯠ ꯑꯃ ꯂꯩꯔꯒ ꯆꯦꯅ ꯍꯥꯡꯉꯦ ꯍꯥꯏꯕꯩ ꯀꯥꯟꯗꯨꯗ ꯑꯗꯨꯝ ꯆꯠꯁꯦ ꯌꯥꯅꯤꯌꯦ
ꯑꯗꯨꯗꯤ ꯐꯔꯦ ꯅꯪꯁꯨ ꯄꯣꯠ ꯆꯩ ꯀꯩꯀꯩꯗꯣ ꯅꯪ ꯂꯩꯗꯧꯕꯁꯤꯡꯗꯨꯁꯨ ꯍꯥꯏꯐꯦꯠ ꯅꯪ ꯏꯖꯤꯜꯂꯒ ꯄꯨꯔꯣ ꯅꯪꯁꯨ ꯍꯥꯏꯗꯤ ꯄꯣꯠ ꯆꯩꯩ ꯂꯩꯗꯧꯕ ꯃꯈꯩꯗꯣ ꯍꯣꯔꯦꯟ ꯑꯥꯗ ꯑꯃꯨꯛ ꯑꯗꯨ ꯀꯥꯎꯔꯝꯃꯦ ꯑꯗꯥ ꯀꯥꯎꯔꯝꯃꯦ ꯇꯧꯗꯅꯕ ꯑꯩꯁꯨ ꯄꯣꯠ ꯆꯩ ꯀꯩꯀꯩ ꯂꯩꯗꯣꯏꯅꯣ ꯍꯥꯏꯗꯣ ꯂꯣꯏꯁꯤꯜꯂꯒꯦ ꯑꯗꯨꯗꯨꯒ ꯑꯩꯒꯤꯁꯨ ꯇꯧꯔꯤꯕ ꯊꯕꯛꯁꯤꯁꯨ ꯂꯣꯏꯁꯤꯜꯂꯒ ꯄꯨꯡꯈꯥꯏ ꯃꯇꯨꯡꯗꯨꯗ ꯑꯃꯨꯛ ꯄꯥꯎ ꯐꯥꯎꯅꯔꯒ ꯑꯗꯨꯃꯥꯏꯅ ꯇꯧꯔꯁꯤꯀꯣ ꯑꯗꯨꯗꯤ ꯑꯗꯨꯗꯤ ꯊꯝꯃꯒꯦꯀꯣ ꯍꯧꯖꯤꯛꯀꯤꯗꯤ
ꯑꯥ ꯍꯣꯏ ꯁꯔ ꯊꯝꯃꯒꯦ ꯑꯗꯨꯗꯤ ꯍꯣꯔꯦꯟ ꯀꯣꯟꯅ ꯐꯥꯎꯅꯔꯁꯤ